ꯍꯥꯜꯂꯣ
ꯀꯩꯗꯧꯔꯤꯅꯣ
ꯃꯅꯦ ꯇꯥꯕꯔꯣ ꯇꯥꯌꯦ ꯇꯥꯌꯦ
ꯅꯣꯏ ꯈꯨꯟꯗꯣ ꯅꯦꯠꯋꯥꯛ ꯐꯠꯇꯦꯗ
ꯐꯠꯇꯦ ꯀꯔꯤꯒꯤꯔ ꯈꯪꯗꯦ ꯁ꯭ꯋꯥꯏꯗꯁꯦ ꯅꯦꯠꯋꯥꯛꯁꯦ ꯌꯥꯗꯦꯅꯦ ꯄꯨꯔꯥ ꯕꯦꯔꯥꯅꯤꯅꯦ ꯅꯦꯠꯋꯥꯛꯁꯦ ꯅꯦꯠꯋꯥꯛ ꯐꯠꯅꯕ ꯅꯦꯠꯋꯥꯛꯁꯤꯡꯕꯨ ꯏꯟꯖꯥꯡ ꯑꯥꯎꯕ ꯄꯤꯖ ꯁꯤꯔ ꯈꯪꯗꯦ
ꯅꯣꯡꯅꯤꯡꯉꯦ
ꯍꯩ ꯍꯥ ꯅꯨꯡꯉꯥꯏꯔꯤꯕ꯭ꯔꯥ ꯅꯪꯕꯨ
ꯅꯨꯉꯥꯏꯔꯤꯌꯦ ꯍꯥꯏ ꯍꯥꯏꯒꯅꯤ ꯎꯄꯥꯏ ꯂꯩꯇꯦꯅꯦ ꯃꯧ ꯑꯣꯏꯕꯒꯤ ꯀꯔꯤ ꯍꯥꯏꯔꯁꯦ
ꯅꯨꯡꯉꯥꯏꯕꯅꯦ
ꯃꯧ ꯑꯣꯏꯕꯁꯦ ꯌꯥꯝ ꯅꯨꯡꯉꯥꯏꯕꯅꯦ ꯀꯔꯤꯔꯣ ꯊꯕꯛꯅ ꯊꯕꯛꯅ ꯌꯥꯝ ꯂꯩꯕꯗꯣ
ꯅꯣꯏ ꯅꯨꯄꯥꯥꯁꯤꯡ ꯇꯧꯁꯦꯔꯥ ꯅꯣꯏ ꯅꯀꯨꯕꯣꯛ ꯇꯧꯁꯦꯔꯥ ꯅꯪ ꯅꯆꯥꯒꯤ ꯇꯧꯁꯦꯔ
ꯑꯩꯕꯨ ꯑꯗꯨꯝ ꯇꯧꯕ ꯅꯣꯏ ꯈꯥ ꯍꯥꯥ ꯅꯪ ꯂꯣꯏꯅꯃꯛ ꯈꯪꯕꯗꯣ ꯑꯗꯣ ꯆꯦꯟꯒꯅꯨꯀꯣ ꯑꯗꯨꯝ ꯅꯨꯄꯤ ꯁꯥꯔꯒ ꯂꯩꯌꯣ
ꯑꯝ ꯂꯩꯁꯥꯕꯤ ꯁꯔꯥꯒ ꯂꯩꯒꯦ
ꯑ ꯑꯗꯨꯅꯦ ꯑꯗꯨꯅ ꯄꯥꯝꯃꯤ ꯐꯩ ꯍꯥꯏꯕ ꯄꯩꯁꯥ ꯄꯥꯏꯔꯒ ꯀꯣ ꯃꯣꯏꯒꯤ ꯗꯤꯅꯦ ꯃꯣꯏꯒꯤ ꯅꯤꯅꯦ ꯑꯣꯏꯔꯒꯀꯣ ꯄꯩꯁꯥꯗꯣ ꯌꯥꯝ ꯄꯥꯏꯔꯒ ꯂꯩꯔꯣ
ꯏꯁ ꯑꯗꯨꯅꯤ
ꯅꯪꯗꯤ ꯄꯩꯁꯥ ꯌꯥꯝ ꯂꯩꯒꯅꯤꯅꯦ
ꯑꯩ ꯂꯩꯇꯦ ꯑꯩ ꯊꯕꯛ ꯁꯨꯕ ꯇꯣꯛꯑꯦꯗꯅ ꯌꯨꯝꯗ ꯑꯗꯨꯝ ꯂꯩꯔꯦ ꯎꯄꯥꯏ ꯂꯩ
ꯑꯗꯣ ꯅꯪ ꯑꯥꯗ ꯇꯧꯕ ꯀꯥꯟꯗ ꯌꯥꯝ ꯁꯦꯕꯤꯡ ꯇꯧꯕ ꯃꯥꯜꯂꯦꯗ ꯅꯣꯏ
ꯑꯁ ꯂꯩꯇꯦ ꯂꯩꯇꯦ ꯑꯩ ꯁꯦꯚꯤꯡꯒ ꯇꯧꯗꯦ ꯀꯔꯤꯔ
ꯄꯩꯁꯥ ꯀꯗꯥꯏꯗ ꯅꯪ ꯅꯪ ꯄꯩꯁꯥ ꯀꯗꯥꯏꯗ ꯂꯣꯠꯀꯅꯤ ꯎꯝ ꯅꯪ ꯄꯩꯁꯥ ꯌꯥꯝ ꯂꯩꯒꯅꯤꯅꯦ
ꯑꯩꯒꯤ ꯄꯩꯁꯥꯗꯣ ꯊꯤꯕꯣꯡꯗ ꯑꯩꯒꯤ ꯄꯩꯁꯥꯗꯤ ꯊꯤꯕꯣꯡꯗ ꯂꯣꯏꯅ ꯆꯠꯈꯔꯦ
ꯑꯩꯁ ꯅꯣꯏ ꯅꯃꯥꯟꯅꯕꯤꯁꯤꯡ ꯅꯣꯏ ꯂꯩꯃꯤꯟꯅꯕꯗꯣ
ꯑꯝ
ꯃꯣꯏꯁꯨ ꯊꯕꯛ ꯂꯣꯏꯔꯕ꯭ꯔꯥ ꯊꯕꯛ ꯑꯃꯨꯛ
ꯑꯝ ꯊꯕꯛ ꯇꯧꯗ꯭ꯔꯦ ꯃꯥꯒꯤ ꯃꯌꯨꯝꯗ ꯑꯗꯨꯝ ꯂꯩꯒꯔ꯭ꯦ
ꯑꯣ
ꯂꯩꯁꯥꯕꯤ ꯑꯃꯗꯤ ꯂꯩꯁꯥꯕꯤ ꯑꯃꯗꯤ ꯅꯪꯒꯨꯝꯅ ꯃꯧꯁ ꯇꯧꯒꯔ꯭ꯦꯅ
ꯑꯣ ꯃꯁꯝ ꯀꯔꯤꯔꯥ ꯌꯦꯜꯂꯣ ꯇꯧꯕꯔꯣ
ꯅꯠꯇꯦꯍꯦ
ꯑꯩꯈꯣꯏꯒꯤ ꯏꯃꯥꯟꯅꯕꯤ ꯁ꯭ꯀꯨꯜꯀꯥ ꯑꯣ ꯀꯅꯥꯔ ꯅꯣꯏ ꯊꯕꯛ ꯂꯣꯏꯔꯒ ꯇꯧꯕ꯭ꯔꯥ ꯑꯗꯨ ꯅꯠꯇ꯭ꯔꯥ ꯅꯠꯇ꯭ꯔꯒ ꯑ ꯅꯣꯏ ꯑꯣ
ꯃꯥꯗꯤ ꯐꯦꯕꯋꯥꯔꯤ ꯑꯗꯨꯗꯒꯤ ꯆꯠꯈ꯭ꯔꯦ
ꯑꯣ ꯑꯗꯣ ꯅꯣꯏꯅ ꯊꯕꯛ ꯑꯗꯨꯝ ꯇꯧꯕ꯭ꯔꯥ ꯃꯥ ꯆꯠꯂꯁꯨ ꯑꯣ ꯅꯨꯡꯉꯥꯏꯅꯦ ꯑꯗꯨꯗꯤ
ꯑꯁ ꯊꯕꯛ ꯀꯔꯤꯔ ꯅꯨꯡꯉꯥꯏꯇꯦ ꯃꯥꯅ ꯆꯠ ꯈꯤꯕꯗꯣ ꯃꯥꯅ ꯏꯕꯥꯅꯤꯗꯤ ꯊꯕꯛꯇꯣ ꯆꯞ ꯃꯥꯟ ꯅꯩꯅ ꯇꯧꯋꯦꯕ
ꯑꯣ
ꯑꯗꯣ ꯃꯥꯅ ꯆꯠꯈꯤꯕ ꯃꯇꯨꯡꯗꯗꯤ ꯑꯩꯏꯁ ꯀꯣꯟ ꯐꯦꯡꯕ ꯀꯔꯤ ꯀꯔꯥ
ꯂꯣꯏꯅ ꯑꯩꯉꯣꯟꯗ ꯇꯩꯁꯤꯜꯂꯛꯑꯦꯕ ꯌꯥꯝ ꯋꯥꯏꯑꯦ
ꯀꯔꯤ ꯀꯔꯥ ꯍꯣꯇꯦꯜꯗꯨꯁꯨ ꯁꯦꯡꯕ ꯀꯔꯤ ꯑꯁ ꯌꯥꯝ ꯂꯩꯗ ꯑꯗꯨ ꯃꯌꯥꯝꯗꯣ ꯑꯩꯉꯣꯟꯗ ꯑꯗꯨꯝ ꯇꯩ ꯇꯧꯁꯤꯜꯂꯛꯑꯦꯕ ꯑꯗꯣ ꯂꯩꯁ ꯁꯥꯕꯤ ꯑꯃ ꯃꯥꯗꯤ ꯑꯁ ꯈꯣꯏꯗꯒꯤ ꯆꯍꯤ ꯌꯥꯝꯕꯅꯤꯅ ꯃꯥꯗꯤ ꯄꯥꯛꯄꯥꯛ ꯑꯗꯨꯒꯨꯝꯕꯗꯣ ꯇꯧꯕ ꯇꯜꯂꯦꯕ ꯑꯗꯨꯒꯤ ꯌꯥꯗ꯭ꯔꯦꯕ
ꯋꯥ ꯑꯥꯗ ꯂꯩꯕ ꯅꯨꯄꯤꯗꯣ ꯎꯒꯦꯅ ꯑꯗꯨꯁꯨ ꯉꯁꯥꯏ ꯅꯪ ꯍꯥꯏꯕꯗꯣ ꯑꯗꯨ ꯑꯗꯨꯁꯨ ꯊꯕꯛ ꯍꯧꯖꯤꯛꯐꯥꯎ ꯂꯩꯇꯦ ꯍꯥꯏꯅꯦ
ꯀꯅꯥꯔꯣ
ꯑꯥꯗ ꯂꯩꯕ ꯅꯨꯄꯤꯗꯣ ꯅꯪ ꯉꯔꯥꯡ ꯐꯣꯟ ꯇꯧꯔꯒ ꯅꯣꯛꯑꯦ ꯍꯥꯏꯕ ꯅꯨꯄꯤꯗꯣ
ꯑꯣ ꯑꯗꯨꯁꯨ ꯂꯩ ꯃꯥꯁꯨ ꯊꯕꯛ
ꯊꯕꯛ ꯂꯩꯇꯦꯅ ꯍꯥꯏꯔꯝꯕꯅꯦ ꯃꯥꯁꯨ
ꯑꯣ ꯅꯣꯏ ꯑꯅꯤ ꯅꯣꯏ ꯑꯅꯤꯗꯣ ꯅꯣꯏ ꯑꯅꯤ ꯅꯤ ꯊꯕꯛꯇꯣ ꯆꯝꯕꯗꯣ ꯇꯧꯕꯅꯦ ꯅꯦ ꯑꯅꯤ ꯒꯤ ꯊꯕꯛ ꯌꯦꯡꯉꯣ
ꯑꯩꯈꯣꯏ ꯑꯅꯤꯒꯤ ꯊꯕꯛꯁꯦ ꯈꯪꯗ꯭ꯔꯦ ꯃꯥ ꯍꯥꯏ ꯎꯝ ꯃꯥꯒꯤ ꯑꯦ ꯃꯥꯅ ꯍꯥꯏꯔꯝꯕ ꯊꯕꯛꯇꯨꯁꯨ ꯑꯃꯨꯛ ꯍꯥꯏꯔꯛꯀꯦꯅ ꯍꯥꯏꯔꯒ ꯁꯨꯛꯍꯥꯢ ꯍꯥꯏꯔꯛꯇꯦ ꯍꯥꯏ
ꯎꯝ
ꯀꯔꯤꯒꯤꯔꯥ ꯈꯪꯗꯦ ꯍꯥꯏꯔꯛꯀꯦ ꯍꯥꯏꯔꯛꯀꯦ ꯑꯃꯨꯛ ꯀꯧꯔꯛꯀꯦ ꯍꯥꯏꯔꯒ ꯁꯨꯡꯍꯥꯏ ꯍꯥꯏꯔꯛꯇꯦ ꯑꯗꯨꯃꯥꯏ ꯍꯥꯏꯔꯝꯅꯦ ꯃꯥꯁꯨ ꯑꯁ ꯊꯕꯛ ꯂꯩꯇꯕꯅꯤꯅ ꯂꯩꯕꯁꯦ ꯌꯥꯝ ꯋꯥꯢꯌꯦ ꯍꯥꯏꯔꯛꯄ
ꯎꯝ ꯄꯩꯁꯥ ꯂꯩꯇꯕꯩꯀꯣ ꯃꯥꯁꯨ ꯌꯥꯝ ꯋꯥꯔꯦ
ꯎꯝ ꯑꯗꯨꯅꯦ ꯑꯩꯁꯨ ꯑꯩꯒꯤ ꯑꯁꯤꯗ ꯏꯆꯦ ꯑꯃ ꯃꯣꯏꯔꯣꯝꯗ ꯊꯕꯛ ꯁꯨꯕ ꯆꯠꯂꯦꯕ
ꯑꯣ
ꯆꯥꯛ ꯑꯃꯗꯣ ꯆꯥꯛ ꯊꯣꯡꯕꯅꯦ ꯍꯥꯏꯌꯦ ꯑꯗꯨꯒ ꯃꯉꯣꯟꯗꯁꯨ ꯑꯩ ꯍꯥꯏꯕꯤꯕꯅꯤꯗ ꯊꯕꯛ ꯂꯩꯔꯗꯤ ꯍꯥꯏꯔꯛꯑꯣꯅ ꯑꯃꯗꯤ ꯂꯩꯌꯦ ꯍꯥꯏꯌꯦ ꯊꯕꯛꯇꯣ ꯃꯣꯏꯒꯤ ꯕꯤꯜꯗꯤꯡꯒꯤꯀꯣ ꯃꯣꯏ ꯕꯤꯜꯗꯤꯡꯒꯤ ꯃꯊꯛꯇꯅꯤ ꯍꯥꯏ ꯃꯥꯅ ꯃꯈꯥꯗ ꯒ꯭ꯔꯥꯎꯟ ꯐ꯭ꯂꯣꯔꯗ ꯇꯧꯕꯖꯥꯠꯅꯦ ꯆꯥꯛ ꯊꯣꯡꯕꯗꯣ ꯑꯗꯣ ꯑꯗꯣ ꯌꯨꯝ ꯌꯨꯝ ꯍꯧꯖꯤꯛꯁꯦ ꯌꯨꯝ ꯁꯥꯔꯦ ꯌꯦ ꯍꯥꯏꯕ ꯑꯗꯣ ꯌꯨꯝ ꯁꯥꯕ ꯂꯣꯏꯔꯗꯤ ꯂꯩꯁꯥꯕꯤꯁꯤꯡꯕꯨ ꯈꯔꯗꯤ ꯂꯧꯒꯗꯕ ꯃꯥꯜꯂꯦ
ꯑꯣ ꯑꯗꯣ ꯅꯣꯏ ꯑꯅꯤ ꯅꯣꯏ ꯑꯅꯤ ꯄꯨꯟꯅ ꯂꯩꯔꯨꯅꯦ ꯑꯗꯨꯗꯤ ꯅꯨꯡꯉꯥꯏꯒꯅꯤ
ꯎꯝ ꯂꯩꯔꯅꯤ ꯊꯕꯛꯅꯣ ꯂꯩꯔꯗꯤ ꯄꯨꯟꯅ ꯇꯧꯕ ꯌꯥꯕ
ꯑ ꯅꯪꯗꯤ ꯊꯕꯛ ꯁꯨꯕꯁꯨ ꯌꯥꯔꯦꯗ ꯅꯣꯏ ꯃꯃꯥꯡ ꯃꯄꯥ ꯌꯥꯝ ꯄꯩꯁꯥ ꯄꯥꯏꯕꯗ
ꯑꯩꯁ ꯀꯥꯏꯗꯒꯦ ꯄꯩꯁꯥꯅꯣ ꯍꯧꯖꯤꯛ ꯄꯩꯁꯥ ꯃꯤꯉꯣꯟꯗꯒꯤ ꯄꯗꯁꯨ ꯄꯤꯅꯤꯡꯉꯥꯏ ꯂꯩꯇꯗꯅ ꯑꯗꯨꯝ ꯂꯩꯔꯤꯕꯅꯤ ꯄꯩꯁꯥꯁꯨ ꯊꯣꯛ ꯇꯦ ꯀꯥꯏꯗꯒꯤ ꯑꯃꯨꯛ ꯂꯧꯔꯒ ꯄꯤꯒꯅꯤ ꯑꯗꯨꯒꯤ ꯑꯩꯁꯨ ꯑꯁ ꯊꯕꯛꯇꯣ ꯇꯧꯕ ꯊꯕꯛ ꯁꯨꯕ ꯆꯠꯇ꯭ꯔꯗꯤ ꯌꯥꯗ꯭ꯔꯦꯕ
ꯎ
ꯑꯗꯨ ꯍꯥꯏꯔꯝꯃꯣꯅꯦ ꯑꯗꯣ ꯌꯨꯝ ꯍꯧꯖꯤꯛꯁꯤ ꯌꯨꯝ ꯁꯥꯔꯤ ꯑꯗꯣ ꯌꯨꯝ ꯁꯥꯕꯗꯣ ꯂꯣꯏꯔꯗꯤ ꯊꯕꯛꯇꯣ ꯑꯃꯨꯛ ꯍꯥꯏꯔꯛꯀꯦ ꯍꯥꯏꯕ ꯍꯥꯏꯔꯛꯑꯗꯤ ꯑꯁꯠ ꯆꯠꯂꯅꯤꯌꯦ ꯂꯩꯔꯔꯣꯏ
ꯑ ꯍꯣꯏ
ꯀꯥꯏꯗ ꯊꯕꯛ ꯂꯩꯕ꯭ꯔꯥꯅ ꯊꯤꯅꯦ
ꯅꯣꯏꯒꯤ ꯅꯆꯟ ꯑꯃ ꯂꯩꯕꯗꯣ ꯑꯩꯈꯣꯏꯒꯤ ꯀ꯭ꯂꯥꯁꯃꯦꯠ ꯅꯨꯄꯤꯗꯣ
ꯑꯥꯎ
ꯃꯥꯗꯤ ꯑꯗ ꯆꯠꯈ꯭ꯔꯦ ꯍꯥꯏꯅꯦ
ꯑꯣ ꯑ ꯑꯗꯣ ꯃꯥꯗꯣ ꯃꯥꯗꯨꯁꯨ ꯑꯃꯨꯛ ꯂꯥꯛꯑꯅꯤ
ꯍꯣꯏ ꯀꯩꯒꯤꯅꯣ
ꯅꯨꯡꯉꯥꯏꯇꯦ ꯍꯥꯏꯗꯨꯗ
ꯄꯩꯁꯥ ꯃꯥꯗꯤ ꯎ ꯆꯠꯄꯗꯣ ꯐ꯭ꯂꯥꯏꯗꯔ ꯀꯔꯤ ꯏꯟꯇꯔꯅꯦꯠ ꯑꯗꯨꯗꯤ
ꯑꯨ ꯐ꯭ꯂꯥꯏꯇꯅꯦ
ꯁꯤ ꯄꯩꯁꯥ ꯌꯥꯝ ꯀꯅꯣ ꯇꯧꯕꯅꯤꯅꯦ ꯑꯗꯨꯗꯤ
ꯄꯩꯁꯥ ꯌꯥꯝ ꯆꯪꯉꯝꯃꯦ ꯑꯗꯨ ꯑꯣꯏꯔꯁꯨ ꯃꯥꯗ ꯑꯁ
ꯑꯁꯤꯗ ꯑꯃꯨꯛ ꯂꯥꯛꯀꯅꯤ ꯍꯥꯏꯕ꯭ꯔꯣ
ꯎꯝ ꯃꯨꯂꯥꯅꯦ
ꯎꯝ ꯃꯥ ꯇꯧꯔꯨꯏꯕ ꯊꯕꯛꯇꯣ ꯀꯔꯤꯅꯣꯅꯦ ꯑꯗꯨꯗꯤ
ꯁꯀꯥꯎꯟꯇꯗ ꯑꯗꯨꯝ ꯐꯝꯕꯅꯦꯗ
ꯑ ꯑ
ꯈꯪꯗꯦ ꯑꯁ ꯑꯩꯈꯣꯏꯒ ꯆꯞ ꯃꯥꯟꯅꯕ ꯀꯔꯤ ꯍꯥꯏꯁꯤꯔꯥ ꯃꯤꯗꯣ ꯂꯩꯇꯕꯅꯤꯅ ꯃꯊꯟꯗ ꯑꯣꯏꯕꯅꯤꯅ ꯊꯕꯛꯇꯣ ꯁꯨꯕ ꯅꯨꯡꯉꯥꯏꯇꯕ ꯃꯥꯜꯂꯦ ꯊꯕꯛ ꯁꯨꯕꯁꯨ ꯎꯝ ꯃꯥꯒ ꯃꯥꯒ ꯂꯕꯥ ꯑꯗꯣ ꯁꯥꯟꯅꯔꯗꯤ ꯅꯨꯡꯉꯥꯏꯕꯅꯦꯕ
ꯑꯥꯗꯁ ꯆꯄ ꯀꯣ ꯄꯩꯁꯅ ꯑꯗꯨꯝ ꯆꯠꯄꯒꯤ ꯀꯣ ꯁꯚꯤꯡ ꯑꯗꯨꯝ ꯇꯧꯕ ꯌꯥꯔꯣꯏꯅꯦ
ꯄꯩꯁꯥ ꯌꯥꯝ ꯆꯪꯕꯅꯦ ꯑꯁ ꯉꯍꯛꯇꯪ ꯀꯣꯏꯕ ꯊꯣꯛꯄ ꯆꯠꯂꯗꯤ ꯄꯩꯁꯥ ꯉꯥꯛꯇ
ꯎꯝ
ꯑꯩꯈꯣꯏ ꯁꯤꯗ ꯂꯩꯕ ꯐꯥꯎ ꯄꯩꯁꯥ ꯌꯥꯝ ꯆꯪꯉꯦ ꯍꯥꯏꯔ ꯀꯥꯟꯁꯤꯗ ꯃꯣꯏꯗꯤ ꯃꯄꯥꯟꯗ ꯊꯣꯛꯄꯅꯤꯅ ꯑꯁ ꯄꯩꯁꯥ ꯌꯥꯝ ꯆꯪꯕꯅꯤ
ꯎꯝ ꯊꯥꯛ ꯑꯃꯗꯤ ꯁꯨꯕ꯭ꯔꯥ ꯃꯥ ꯆꯠꯄꯗꯣ꯫
ꯊꯥ ꯑꯅꯤ ꯁꯨꯔꯦ꯫
ꯑꯣ꯫
ꯊꯥ ꯑꯅꯤ ꯁꯨꯔꯦ ꯍꯥꯏ꯫ ꯊꯥ ꯑꯅꯤ ꯒꯤꯗꯤ ꯗꯨꯝ__ ꯁꯦꯂꯔꯤꯗꯣ ꯄꯤꯕ ꯃꯥꯜꯂꯦ꯫
ꯑꯣ꯫ ꯑꯗꯣ ꯑꯗꯨ ꯑꯗꯨ ꯁꯂꯔꯤꯅ ꯌꯨꯝ ꯑꯗꯨꯝ ꯍꯜꯂꯛꯑꯅꯤ ꯍꯥꯏꯕ꯫
ꯑꯗꯣ ꯑꯗꯨꯃꯍꯥꯏꯅ ꯇꯧꯒꯗꯕ ꯃꯥꯜꯂꯦ ꯍꯣꯏ꯫
ꯎ꯫ ꯃꯥ ꯈꯛꯇ꯭ꯔꯥ ꯑꯗꯨꯗꯣ ꯂꯥꯛꯀꯗꯧꯕꯗꯣ ꯃꯣꯏ__ ꯑꯣ꯫
ꯅꯨꯡꯉꯥꯏ ꯑꯁꯨ ꯂꯩꯌꯦꯒ ꯆꯥꯔꯦ ꯍꯣꯏ꯫
ꯑꯦ ꯀꯩ ꯍꯤꯡꯖꯥꯡ ꯆ꯭ꯔꯕ꯫
ꯗꯥꯜ ꯆꯥꯔꯦ ꯉꯁꯤꯗꯤ ꯑꯂꯨ__ ꯀꯥꯡꯉꯥꯎ ꯑꯃꯒ ꯌꯦꯟꯖꯥꯡ__ ꯁꯨ ꯆꯥꯅꯤꯡꯉꯥꯏ ꯂꯩꯇꯦ ꯑꯗꯨꯗꯗꯤ꯫
ꯑꯣ
ꯍꯧꯖꯤꯛꯀꯥꯟꯁꯦ ꯑꯁ ꯏꯆꯝ ꯆꯝꯕ ꯍꯟꯖꯥꯡꯁꯦ ꯆꯥꯅꯤꯡꯉꯦ꯫ ꯊꯥꯎꯈ꯭ꯔꯦ ꯈꯔꯥ ꯍꯥꯞꯄ ꯏꯟꯁꯥꯡꯗꯣ ꯆꯥꯅꯤꯡꯗꯦꯕ꯫ ꯍꯣꯏ ꯑꯗꯨꯗꯒꯤ ꯌꯥꯝꯅ ꯆꯥꯛꯔꯕꯅꯤꯅꯀꯣ꯫
ꯑ
ꯆꯥꯕ__ ꯇꯂꯦꯕ ꯍꯧꯖꯤꯦꯗꯤ ꯆꯝ ꯆꯝꯕꯗ ꯊꯝ ꯆꯅꯤꯒ꯭ꯔꯦ꯫
ꯅꯣꯏꯒꯤ ꯑꯥꯗ ꯂꯩꯕ ꯀꯥꯟꯗ ꯆꯦꯐ ꯑꯃ ꯂꯩꯕꯗ__ ꯑꯩꯈꯣꯏ ꯈꯨꯟꯒꯤ ꯑꯗꯨ ꯅꯨꯄꯥꯗꯤ ꯊꯕꯛ ꯂꯩꯔꯦ ꯍꯥꯏꯅꯤ ꯑꯥꯗ꯫
ꯑ ꯃꯥꯗꯤ ꯊꯕꯛ ꯑꯗꯣ ꯈꯪꯗꯦ ꯃꯥꯁꯨ__ ꯎꯝ ꯊꯥ ꯑꯅꯤ ꯑꯍꯨꯝꯒꯤ ꯍꯥꯏꯔ ꯃꯥꯜꯂꯦ꯫
ꯑꯍꯨꯝ
ꯈꯪꯗꯦ ꯑꯩꯁꯨ ꯃꯥꯁꯨ꯫ ꯋꯥꯗꯣ ꯄꯥꯛ ꯍꯥꯏꯗꯦꯕ ꯃꯤꯗꯥ꯫ ꯃꯥ ꯃꯇꯣꯝꯗ ꯑꯗꯨꯝ ꯇꯧꯔꯒ__
ꯑꯩꯈꯣꯏꯒꯀꯣ ꯃꯥꯗꯤ ꯌꯥꯝ ꯑꯍꯟ ꯑꯣꯏꯈ꯭ꯔꯦꯅꯦ꯫ ꯃꯥꯒꯤ ꯃꯁꯛꯇꯤ ꯑꯉꯥꯡ ꯑꯣꯏꯕꯒꯤꯅꯤꯅꯦ꯫
ꯑ ꯑꯗꯨꯗꯅꯦ꯫
ꯑꯣ ꯉꯥꯎ ꯉꯥꯎꯕꯒꯤꯅꯤꯅꯦ꯫
ꯑ ꯑ ꯃꯥꯒꯦ ꯀꯨꯆꯨꯗꯣ ꯑꯗꯨꯗꯒꯅꯦ ꯑꯁ ꯆꯍꯤ ꯌꯥꯝꯂꯁꯨ ꯌꯦꯡꯕꯗꯗꯤ ꯌꯥꯝ__ ꯑꯉꯥꯡ ꯑꯣꯏꯔꯤꯕ ꯑꯗꯨꯅ ꯍꯦꯟꯅ ꯐꯔꯦꯗ꯫ ꯈꯪꯗꯦ ꯃꯥꯁꯨ ꯅꯨꯄꯤ ꯊꯤꯔꯣ ꯍꯥꯏꯔꯒ ꯑꯁ ꯅꯨꯄꯤ ꯊꯤꯔꯒ ꯀꯔꯤꯒꯤ ꯀꯥꯟꯅꯕ꯫ ꯅꯥꯏ ꯅꯨꯄꯤ ꯊꯤꯔꯗꯤ ꯄꯩꯁꯥ ꯌꯥꯝ ꯆꯪꯉꯅꯤ ꯑꯗꯨ__ ꯇꯜꯂꯦ
ꯑꯗꯨꯅꯦ ꯑꯁ ꯂꯣꯏꯅ ꯄꯩꯁꯥ ꯄꯩꯁꯥ ꯑꯗꯨꯒꯤ__ ꯍꯣꯏ ꯌꯥꯝ ꯋꯥꯏꯅꯦ꯫
ꯑꯗꯨ ꯇꯣꯕꯅꯦ꯫
ꯑꯗꯣ ꯅꯣꯏ ꯂꯩꯁꯥꯕꯤ ꯇꯧꯔꯀꯥꯟꯗꯀꯣ ꯃꯔꯨꯞ ꯌꯥꯝ ꯇꯧꯋꯣ꯫
ꯃꯔꯨꯞꯁꯨ ꯑꯁ ꯈꯪꯗꯦ ꯍꯧꯖꯤꯛꯀꯥꯟꯁꯦ ꯄꯩꯁꯥ ꯊꯣꯛꯇꯕꯅꯤꯅ ꯇꯧꯅꯤꯡꯉꯥꯏꯁꯨ ꯐꯔꯛ ꯌꯥꯝ ꯇꯥꯏꯕ ꯊꯕꯛ ꯑꯣ ꯑꯁꯤꯅꯦꯅ ꯍꯥꯏ ꯆꯞ ꯆꯥꯕ ꯑꯃꯨꯛ ꯑꯃ ꯂꯩꯔꯗꯤ ꯌꯥꯕ